ꯍꯂꯣ
ꯍꯂꯣ ꯇꯥꯏ ꯇꯥꯏ ꯅꯦꯠꯋꯥꯛ ꯈꯔ ꯅꯨꯡꯉꯥꯏ ꯇꯦꯀꯣ ꯍꯟꯗꯛ ꯉꯁꯤꯁꯦ꯫ ꯑꯗꯨ ꯍꯧꯖꯤꯛꯇꯤ ꯀꯣꯜ ꯇꯧꯕ ꯌꯥ꯫ ꯍꯔꯦꯟ ꯉꯁꯥꯏꯗꯤ ꯀꯣꯜ ꯇꯧꯕꯤ ꯌꯥꯗꯦꯕꯀꯣ ꯑꯗꯨꯒꯤ꯫
ꯑꯣ
ꯀꯔꯤ ꯀꯔꯤ ꯃꯊꯦꯜ ꯆꯥꯟꯅꯔꯤꯒꯦ ꯑꯌꯨꯛꯀꯤ ꯅꯨꯡꯗꯥꯡꯒꯤ꯫
ꯥꯑꯃ ꯍꯥꯏꯔꯛꯑꯣ ꯇꯥꯏ ꯇꯥꯏ ꯇꯥꯏ꯫
ꯑ꯫
ꯍꯝ ꯃꯨꯛꯀ ꯍꯥꯏꯔꯛ ꯑꯣ ꯅꯦ꯫
ꯅꯪꯒꯤ ꯈꯣꯟꯗꯣ ꯇꯥꯗꯕ ꯀꯩꯗꯧ ꯅꯦꯠꯋꯥꯛ ꯑꯃꯨꯛ ꯌꯥꯗꯕꯒꯤ ꯑꯣꯏꯔꯑꯝꯅꯤ ꯑꯝꯍꯝ꯫
ꯑꯩꯒꯤ ꯈꯨꯟꯖꯦꯜ ꯇꯥꯗꯕ꯭ꯔꯣ꯫
ꯃꯊꯦꯜ ꯆꯥ ꯑꯣ ꯀꯔꯤ ꯀꯔꯤ ꯃꯊꯦꯜ ꯆꯠꯅꯔꯤꯒꯦ ꯑꯌꯨꯛꯀꯤ ꯅꯨꯡꯗꯥꯡꯒꯤ꯫ ꯀꯔꯦ ꯑꯍ-ꯍꯥ-ꯍꯥ꯫
ꯚꯥꯏ ꯑꯩ ꯗꯥꯎ ꯌꯥ ꯑꯩꯌꯨꯛꯇꯣ ꯗꯥꯎ ꯌꯥꯈꯤ꯫ ꯀꯦꯟ ꯇꯥꯎꯕꯥꯛ ꯆꯥꯏ꯫
ꯑꯁ ꯌꯥꯝ ꯍꯥꯎꯋꯤꯅꯦ ꯑꯗꯨꯗꯤ ꯑꯩꯗꯤ ꯑꯌꯨꯛꯇꯣ ꯎꯝ ꯀꯔꯤ ꯍꯥꯏꯁꯤ꯭ꯔꯥ ꯈꯣꯡꯗ꯭ꯔꯨꯝ ꯆꯝꯐꯨꯠꯇꯣ ꯑꯗꯨ ꯆꯥꯏꯌꯦ꯫ ꯑꯗꯨꯒ ꯍꯧꯖꯤꯛꯀꯤꯅꯀꯣ ꯑꯩꯈꯣꯏ ꯂꯣꯀꯦꯜꯒꯤ ꯌꯦꯟ ꯊꯣꯡꯉꯦ꯫
ꯏꯁ ꯅꯨꯡꯉꯥꯏꯔꯦꯅꯦ ꯅꯪ ꯂꯣꯀꯦꯜꯒꯤ꯫ ꯆꯥꯗꯕ ꯀꯨꯏꯔꯦ ꯑꯩꯈꯣꯏꯗꯤ ꯎꯁ꯫
ꯑꯣ ꯅꯣꯡꯃꯆꯥꯁꯦ ꯅꯣꯡꯃꯆꯥꯁꯤꯀꯣ꯫
ꯆꯥꯁꯦ ꯆꯥꯁꯦ꯫
ꯅꯍꯣ ꯆꯥꯖꯦ--꯫ ꯑꯒ꯭ꯦꯌꯥꯆꯥ ꯁꯧꯒ꯭ꯔꯤꯒ ꯍꯋꯥꯏ ꯑꯁꯥꯡꯕ ꯉꯥꯛꯇ ꯆꯥꯕꯅꯤꯅ ꯉꯝꯗ꯭ꯔꯦꯕꯀꯣ꯫
ꯑ ꯂꯣꯀꯦꯜꯒꯤꯗꯤ ꯃꯍꯤꯗꯣ ꯃꯍꯤ ꯊꯛ
ꯍꯣꯏ ꯍꯣꯏ ꯍꯣꯏ ꯎ ꯑꯗꯨ ꯑꯗꯨꯁꯨ ꯊꯥꯛꯇꯣꯏꯕꯅꯦ ꯑꯗꯨꯒꯤꯅꯦ ꯀꯔꯤ ꯍꯥꯏꯁꯔꯥ ꯎꯝ ꯊꯥꯎ ꯉꯧꯗꯕꯤꯗꯀꯣ ꯆꯝꯊꯣꯡ ꯊꯣꯡꯕꯗꯣ ꯁꯤꯡ ꯍꯥꯞꯔꯒꯀꯣ ꯑꯗꯨꯝ꯫ ꯂꯥꯏ ꯊꯣꯡꯕꯗꯣ ꯑꯗꯨꯝ ꯊꯣꯡꯉꯦ ꯉꯁꯤꯗꯤ꯫
ꯅꯪꯗꯤ ꯎ ꯉꯁꯤꯗꯤ ꯐꯖꯅ ꯇꯨꯝꯕꯅꯤꯅꯦ꯫
ꯑꯍꯩ ꯉ ꯁꯤꯗꯤ ꯐꯖꯅ ꯇꯝꯒꯅꯤꯌꯦ ꯑꯩ ꯅꯪꯁꯨ ꯗꯥꯜ ꯆꯥꯕꯅꯤꯅ ꯅꯨꯡꯉꯥꯏꯅ ꯇꯨꯝꯂꯝꯅꯤꯍꯦ ꯗꯥꯜꯁꯨ ꯊꯥꯕꯅꯤꯍꯦ
ꯕ꯭ꯂ ꯆꯃꯥꯟꯒꯤ ꯑꯁ ꯈꯪꯗꯦꯗ
ꯍꯥꯎꯕꯅꯦ ꯍꯥꯎꯕꯅꯦ ꯗꯥꯜꯁꯨ
ꯗꯥꯜꯗꯨ ꯄꯨꯔꯥ ꯆꯝꯐꯨꯠꯅꯦꯕ
ꯑꯗꯣ ꯆꯝꯐꯨꯅ ꯍꯥꯎꯕꯅꯦ ꯗꯥꯜꯗꯤꯀꯣ ꯑꯣ ꯆꯝꯐꯨꯅ ꯈ꯭ꯋꯥꯏꯗꯒꯤ ꯍꯥꯎꯕꯅꯦ ꯊꯥꯎ ꯌꯥꯎꯔꯗꯤ ꯍꯥꯎꯗꯦꯕꯀꯣ ꯑꯗꯣ ꯆꯝꯐꯨꯠꯇꯨꯅ ꯍꯥꯎꯕꯅꯦ ꯂꯥꯎꯗꯣ
ꯅꯪ ꯅꯪꯒꯤ ꯅꯪꯒꯤ ꯂꯣꯀꯦꯜꯒꯤ꯫
ꯑꯥ
ꯌꯦꯟ ꯗꯣ ꯐꯖꯅ ꯊꯣꯡꯉ ꯐꯖꯅ ꯆꯥꯔꯣ
ꯃꯥꯏ ꯉꯁꯤꯗꯤ ꯐꯖꯅ ꯆꯥꯔꯅꯤ ꯑꯗꯨꯒ ꯇꯨꯝꯕ ꯃꯇꯝꯁꯤꯁꯨ ꯅꯨꯡꯉꯥꯏꯅ ꯇꯨꯝꯗꯣꯏꯅꯦꯕ꯫
ꯑꯪ
ꯇꯣꯡꯪ ꯃ ꯆꯥꯁꯦꯈꯣꯏ ꯆꯨ ꯀꯣ
ꯍꯣꯏ ꯍꯣꯏ ꯆꯥꯁꯦꯅꯦ ꯑ ꯑꯩ ꯑꯩꯉꯣꯟ ꯑꯩꯉꯣꯟꯗ ꯀꯧꯔꯥꯛ ꯀꯣ ꯑꯃꯨꯛꯀ ꯆꯥꯔ
ꯍꯣꯏ ꯑꯃꯨꯛꯀ ꯆꯥꯔꯗꯤ ꯍꯣꯏ ꯑꯩ ꯀꯧꯔꯛꯀꯦ ꯆꯥꯅꯤꯡꯉꯥꯏ ꯂꯥꯛꯂꯣ ꯂꯣꯀꯦꯜꯒꯤ ꯌꯦꯟ ꯊꯣꯡꯡꯂꯦ ꯍꯥꯏꯅ ꯀꯣ ꯑꯗꯣ ꯂꯥꯛꯂ ꯑꯗꯨ ꯅꯪ ꯂꯥꯛꯄ ꯌꯥꯝꯒꯗ꯭ꯔꯥ
ꯉꯝꯅꯤꯅꯦ ꯉꯅꯤꯅꯦ ꯑꯁ ꯑꯗꯒꯤ ꯐꯔꯤ ꯐꯔꯤ ꯒꯤ ꯌꯦꯟꯁ ꯆꯥꯕ ꯂꯥꯛꯑꯣ ꯍꯥꯏꯔꯒ ꯇꯟꯗꯤ ꯑꯩꯒꯤ ꯃꯥꯔ ꯑ ꯇꯔꯦꯗꯅ
ꯅꯪ ꯃꯥꯡꯕ ꯇꯥꯔꯦꯀꯣ ꯅꯠꯇ꯭ꯔꯥ ꯑꯩꯗꯤ ꯀꯩꯁꯨ ꯇꯧꯗꯦ ꯑꯗꯨꯝ ꯐꯝꯗꯅ ꯆꯥꯡ ꯆꯥꯡ ꯊꯣꯡꯡꯂꯒ ꯂꯩꯌꯦꯦ ꯍꯧꯖꯤꯛꯇꯤ
ꯑꯣ ꯑꯁ ꯄꯨꯟꯁꯤꯁꯦ ꯅꯨꯡꯉꯥꯏꯔꯦꯗꯅ ꯑꯗꯨꯗꯤ
ꯆꯥꯛ ꯆꯥꯡ ꯊꯣꯡꯉꯒ ꯐꯤ ꯁꯨꯕꯤꯔꯒ ꯉꯁꯤꯗꯤ ꯅꯣꯡ ꯇꯥꯗ꯭ꯔꯦ ꯍꯥꯏꯅ ꯅꯨꯃꯤꯠ ꯊꯣꯛꯑꯦ ꯍꯥꯏꯅ ꯐꯤ
ꯁꯝ ꯄꯛꯗ꯭ꯔ ꯍꯥꯀꯗ꯭ꯔꯅ ꯃꯄꯅꯗ꯭ꯔ
ꯐꯤ ꯁꯨꯔꯒ ꯂꯩꯔꯒ ꯅꯣꯡ ꯑꯃꯨꯛ ꯆꯨꯔꯛꯑꯦ ꯑꯗꯨꯗꯒꯤ ꯂꯣꯏꯅ ꯐꯤꯔꯣꯟꯜꯗꯣ ꯆꯣꯠꯂꯦ ꯀꯪꯍꯧꯗ꯭ꯔꯦꯕ ꯀꯪꯕ ꯅꯪꯗ꯭ꯔꯦꯕ ꯑꯗꯒꯤ
ꯑꯩꯅ ꯍꯥꯏꯔꯤꯁꯤ ꯇꯥꯗꯕ꯭ꯔꯥ
ꯇꯥꯏꯌꯦ
ꯆꯤꯡꯗ ꯂꯩ ꯌ ꯃꯅꯤ ꯑꯗꯨꯗꯨꯗꯤ ꯅꯪ ꯅꯣꯡ ꯀꯅ ꯆꯨ ꯍꯦ
ꯅꯣꯡꯗꯤ ꯆꯨꯋꯦ ꯅꯣꯡꯗꯤ ꯆꯨꯋꯦ ꯑꯩꯈꯣꯏ ꯑꯩꯈꯣꯏꯔꯣꯝꯗꯗꯤ ꯅꯣꯡ ꯆꯨꯏꯦ ꯌꯥꯝꯅ ꯅꯣꯡ ꯆꯨ ꯆꯣꯏꯕ ꯀꯣ
ꯑꯩꯈꯣꯏ ꯑꯩꯈꯣꯏꯗꯅ ꯍꯧꯖꯤꯛ ꯅꯨꯡ ꯈꯔ ꯆꯨꯑꯦꯕꯀꯣ ꯑꯗꯨꯝ ꯃꯤꯅꯤꯠ ꯃꯉꯥ ꯃꯤꯅꯤꯠ ꯃꯉꯥꯁꯨ ꯐꯥꯗꯦ ꯅꯣꯡ ꯆꯨꯕ ꯁꯨ
ꯉꯥꯒꯨꯝꯕ ꯐꯥꯒꯗ꯭ꯔꯥ ꯍꯧꯖꯤꯛ ꯑꯃꯨꯛ ꯆꯨꯕ ꯇꯣꯛꯈ꯭ꯔꯦ ꯅꯣꯡꯁꯦ
ꯎꯝ
ꯅꯪ ꯈꯤꯇꯪꯁꯨ ꯔꯥꯝꯂꯒꯀꯣ ꯑꯃꯨꯛꯇꯣ ꯑꯗꯨꯒꯤ ꯀꯩ ꯍꯣꯠꯅꯔꯤꯒꯦ ꯍꯧꯖꯤꯛꯇꯤ ꯆꯥꯛ ꯊꯣꯡꯕ꯭ꯔꯣ ꯐꯤ ꯁꯨꯕ꯭ꯔꯣ
ꯑꯦ ꯇꯨꯝꯔꯤꯌꯦ ꯐꯃꯨꯡꯗ ꯐꯃꯨꯡꯗ ꯂꯩ
ꯑꯣ ꯑꯗꯨꯗꯤ ꯌꯥꯝ ꯅꯨꯡꯉꯥꯏꯅ ꯍꯧꯖꯤꯛ ꯇꯨꯝꯕ ꯐ ꯍꯪꯕꯁꯤꯗꯤ ꯌꯥꯝ ꯅꯨꯡꯉꯥꯏꯔꯦ
ꯑꯩꯁꯨ ꯊꯕꯛ ꯆꯠꯂꯒ ꯍꯜꯂꯛꯄꯀꯣ ꯍꯧꯖꯤꯛ ꯑꯁ ꯈꯔ
ꯑꯣ ꯋꯥꯔꯥꯝꯅꯤ ꯋꯥꯔꯥꯝꯅꯤ ꯑꯗꯨꯗꯤ
ꯁꯛ ꯆꯅꯤ ꯗꯨꯀꯥꯟꯗ ꯄꯣꯠ ꯊꯕꯁꯦ ꯑꯁ ꯑꯣ ꯋꯥꯥꯏ ꯊꯤꯕ ꯐꯪꯗꯕ
ꯐꯪꯕ꯭ꯔꯣꯗꯣ
ꯐꯪꯗꯤ ꯐꯪꯉꯦ ꯑꯗꯣ ꯄꯨꯡ ꯑꯅꯤꯗꯨꯋꯥꯏ ꯊꯤꯌꯦꯅꯦ ꯉꯁꯤ ꯉꯁꯤ
ꯑꯣ ꯑꯗꯣ ꯄꯨꯡ ꯑꯅꯤ ꯑꯗꯨꯋꯥꯏ ꯊꯤꯔꯁꯨ ꯐꯪꯂꯗꯤ ꯐꯥꯏꯕ ꯑꯗꯣ ꯐꯪꯗ꯭ꯔꯗꯤ ꯋꯥꯏꯕ ꯅꯠꯇ꯭ꯔꯣ
ꯑ ꯆꯝ
ꯅꯦ ꯍꯥꯡꯔꯗꯤ ꯐꯔꯦ ꯍꯥꯡꯗ꯭ꯔ
ꯈꯜꯂꯦ ꯑꯗꯨ ꯗꯨꯀꯥꯟ ꯑꯃ ꯆꯪꯀꯥꯟꯗ
ꯑꯣ
ꯂꯩꯔꯝꯃꯦ
ꯑꯣ ꯌꯥꯝ ꯐꯔꯃꯤꯅꯦ ꯑꯗꯨꯗꯤ ꯅꯪꯒꯤ ꯗꯥꯎ ꯌꯥꯔꯦ ꯑꯗꯨꯗꯤ ꯌꯦꯟꯁꯥꯡ ꯑꯍꯥꯎꯕ ꯆꯥꯔꯣ ꯉꯁꯤꯗꯤ
ꯑꯍꯥꯎꯕ ꯆꯅꯤꯡꯉꯥꯏꯁꯨ ꯂꯣꯀꯦꯜꯒꯨꯝꯕ ꯂꯩꯔꯗꯤ ꯑ ꯍꯣꯏ ꯅꯨꯡꯉꯥꯏꯌꯦ ꯑꯗꯣ ꯕ꯭ꯔꯣꯏꯂꯔ ꯆꯥꯕꯁꯦ ꯅꯨꯡꯉꯥꯏꯇ꯭ꯔꯦ
ꯍꯣꯏ ꯃꯥꯅꯦ ꯃꯥꯅꯦ ꯂꯣꯀꯦꯜꯒꯤꯗꯤ ꯈ꯭ꯋꯥꯏꯗꯒꯤꯗꯤ ꯍꯥꯎꯕꯅꯦ ꯍꯥꯎꯕꯅꯦ ꯂꯣꯀꯦꯜꯒꯤꯗꯤ
ꯎꯝ
ꯍꯟꯁꯥꯡ ꯑꯍꯥꯎꯕ ꯀꯌꯥ ꯎꯝ ꯆꯥꯒꯅꯨꯗ
ꯃꯊꯥꯏꯗꯣ
ꯍꯣꯏ
ꯐꯖꯅ ꯐꯨꯠꯂꯒ ꯆꯥꯅꯤꯡꯉꯤ
ꯑꯣ ꯅꯣꯡꯃ ꯆꯥꯁꯦ ꯅꯣꯡꯃ ꯆꯥꯁꯦ
ꯆꯥꯁꯦ ꯆꯥꯁꯦ ꯆꯒꯗꯕꯅꯦ ꯏꯕꯥꯅꯤ ꯆꯥꯗ꯭ꯔꯗꯤ ꯀꯅꯥ ꯆꯥꯗꯣꯏꯅꯣ
ꯍꯣꯏ ꯃꯥꯅꯤ ꯏꯕꯥꯅꯤ ꯆꯥꯗꯣꯏꯅꯦꯕ ꯆꯥꯁꯦ ꯆꯥꯁꯦ ꯍꯣꯏ ꯀꯥꯎꯅꯔꯣꯏꯁꯤꯀꯣ
ꯑꯥ
ꯑꯗꯨ ꯅꯤꯡꯁꯤꯡꯅꯒ ꯑꯃꯨꯛ ꯍꯥꯏꯅꯒꯗꯧꯕ ꯑꯣꯀꯦ
ꯅꯪ ꯅꯪ ꯅꯪꯁꯦ ꯑꯩꯒꯤ ꯏꯆꯦꯁꯨ ꯃꯥꯟꯈ꯭ꯔꯦ ꯑꯩꯒ
ꯑꯥ
ꯑꯠꯇ꯭ꯔꯣ
ꯀꯔꯤ ꯃꯥꯜꯂꯦ ꯍꯥꯏꯕ
ꯅꯪꯒꯤ ꯁꯥꯔꯅꯦꯟꯗꯨ
ꯎꯝ
ꯑꯩꯒ ꯃꯅꯥꯔꯦꯕ
ꯍꯣꯏ ꯃꯥꯅꯦ ꯃꯥꯅꯦ
ꯑꯗꯨ ꯑꯣꯏꯔꯗꯤ ꯅꯪ ꯏꯆꯦ ꯇꯥꯗ꯭ꯔꯣ
ꯑꯣ ꯃꯥꯅꯤꯅꯦ ꯃꯥꯅꯤꯅꯦ
ꯆꯦ ꯆꯦ ꯀꯧꯔꯛꯀꯦ ꯀꯣꯗꯗꯦ
ꯅꯪꯅ ꯄꯥꯝꯕꯅꯦ ꯅꯪꯅꯁꯤꯅꯦ
ꯇꯃ ꯇꯥꯏꯃ ꯍꯥꯏꯕꯗꯤ
ꯅꯣꯏꯗꯤ ꯁꯧꯒ꯭ꯔꯤ ꯆꯥꯗ꯭ꯔꯣ
ꯆꯥꯏ
ꯑꯁ ꯁꯧꯒ꯭ꯔꯤ ꯆꯥꯕ ꯌꯥꯃꯟꯕꯗꯣ ꯂꯣꯏꯔꯦ ꯍꯟꯗꯛꯇꯤ ꯀꯩꯒꯤꯔꯣ
ꯑꯩꯁꯨ ꯅꯍꯥꯟ ꯅꯍꯥꯟ ꯂꯨꯄꯥ ꯀꯨꯟꯒꯤ ꯂꯧꯕꯅꯦꯕꯀꯣ
ꯑꯣ
ꯍꯧꯖꯤꯛ ꯆꯥꯕ ꯂꯣꯏꯗ꯭ꯔꯤ
ꯑꯣ ꯂꯨꯄꯥ ꯀꯨꯟ ꯂꯨꯄꯥ ꯀꯨꯟꯒꯤ ꯈꯛꯇꯕꯨ ꯍꯧꯖꯤꯛ ꯐꯥꯎ ꯆꯥꯕ ꯐꯪ ꯑꯦ ꯆꯥꯕ ꯂꯣꯏꯗ꯭ꯔꯤ ꯍꯥꯏꯕ
ꯍꯦ ꯏꯊꯟꯗ ꯑꯩꯅ
ꯍꯧꯖꯤꯛ ꯐꯥꯎ ꯆ ꯍꯧꯖꯤꯛꯐꯥꯎ ꯆꯥꯕ ꯂꯣꯏꯗ꯭ꯔꯗꯤ ꯑꯁ ꯂꯨꯄꯥ ꯀꯨꯟꯒꯤ ꯃꯤ ꯌꯥꯝ ꯆꯠꯀꯅꯤꯍꯦ
ꯎꯝ ꯂꯣꯏ ꯍꯨꯟꯗꯣꯛꯇꯕꯅꯤ ꯌꯥꯗ꯭ꯔꯦ
ꯍꯥꯏꯗꯤ ꯆꯧꯒꯔꯤꯁꯦ ꯃꯍꯤ ꯃꯍꯤ ꯊꯥꯛꯄꯗꯣ ꯑꯗꯨ ꯈ꯭ꯋꯥꯏꯗ ꯄꯥꯝꯃꯦ ꯍꯥꯎꯋꯦ ꯃꯔꯣꯛ ꯍꯥꯞꯠꯇꯕꯤꯗꯨꯀꯣ
ꯑ
ꯁꯒꯔꯤꯗ
ꯁꯧꯒꯒ ꯑ ꯀꯟꯕ ꯍꯥꯞꯄꯁꯨ ꯆꯥꯕ ꯅꯨꯡꯉꯥꯏꯔꯅꯦ ꯑꯗꯨꯕꯨ ꯈꯔ ꯍꯥꯞꯣ
ꯍꯥꯎꯋꯦ ꯆ ꯑꯀꯪꯕ ꯈꯔ ꯍꯥꯞꯔꯒ ꯀꯣ
ꯎꯝ
ꯑꯗꯨ ꯍꯥꯞꯂꯦꯗꯅ ꯁꯧꯒ꯭ꯔꯤꯗꯨꯒ ꯃꯍꯤ ꯃꯣꯔꯣꯛ ꯈꯤꯇꯪ ꯍꯥꯞꯂꯒ ꯃꯣꯔꯣꯛ ꯌꯥꯝꯗꯕꯤꯗ ꯑꯗꯨꯒ ꯃꯥꯏꯊꯤꯗꯣ ꯍꯥꯎꯕꯅꯤ ꯍꯥꯎꯕꯅꯤ ꯑꯗꯨꯣ ꯆꯥꯎꯋ ꯅꯪꯁꯨꯀꯣ ꯑꯩꯗꯣ ꯊꯣꯡꯉꯒ ꯆꯥꯎ
ꯁꯥ ꯐꯪꯗ꯭ꯔꯦ ꯌꯨꯝ ꯌꯨꯝꯗꯒꯤ ꯁꯨꯊꯔꯛꯇꯦ
ꯍꯣꯏ ꯊꯥꯔꯛꯑꯣ
ꯅꯠꯇꯦ ꯑꯩꯒꯤ ꯌꯨꯝꯗꯒꯤ ꯊꯔꯛꯇꯕ ꯍꯥꯏꯕꯅꯦ
ꯑꯥꯎ
ꯈꯔꯛꯑꯗꯤ ꯅꯪꯉꯣꯟꯗ ꯀꯥꯎꯗꯣꯏꯅꯦꯅꯦ
ꯑꯣ ꯃꯥꯅꯤꯅꯦ
ꯆ ꯆꯩ ꯂꯑꯣ ꯏꯆ ꯆꯩ ꯂꯑꯣ ꯍꯅ
ꯃꯥꯅꯦ ꯃꯥꯅꯦ ꯑꯩꯁꯨꯣ ꯂꯣꯀꯦꯜꯦꯜꯒꯤ ꯌꯦ ꯅꯨꯛ ꯊꯣꯡꯡꯂꯗꯤ ꯍꯣꯏ ꯏꯅꯥꯎ ꯅꯨꯄꯥ ꯂꯥꯛꯑꯣ ꯑꯩ ꯂꯣꯀꯦꯜꯒꯤ ꯌꯦꯟ ꯑꯃꯨꯛ ꯐꯣꯡꯉꯦ ꯍꯥꯏꯅꯀꯣ
ꯑ
ꯑꯃꯨꯛ ꯀꯥꯎꯗꯣꯏꯕ ꯅꯪꯕꯨ ꯑꯗꯨ ꯇꯧꯔꯗꯤ ꯑꯗꯨ ꯆꯥꯕ ꯐꯪꯂꯦꯗꯅ
ꯍꯪ
ꯉꯥꯏꯕ ꯀꯜꯂꯨ ꯍꯥꯏꯔꯤꯁꯤꯗꯤ
ꯎꯝ
ꯉꯥꯏꯕ ꯀꯜꯂꯣ ꯉꯥꯏꯕ ꯀꯜꯂꯣ ꯀꯜꯂꯣ ꯑꯗꯨ ꯑꯣꯏꯔꯗꯤ ꯆꯥꯕ ꯐꯪꯒꯅꯤ
ꯁꯃꯤꯃꯦ ꯆꯨꯝꯃꯤꯃꯦꯃꯤ
ꯑꯇꯩ ꯏꯗꯤ ꯑꯁ ꯁꯧꯒ꯭ꯔꯤ ꯉꯥꯛꯛꯇ ꯆꯥꯏ ꯍꯥꯏꯅꯦ ꯍꯟꯗꯛꯁꯦ ꯍꯋꯥꯏ ꯑꯁꯥꯃꯒ ꯁꯧꯒ꯭ꯔꯤꯒ ꯗꯣꯛ
ꯑꯗꯨꯖꯤꯁꯨꯦ ꯂꯣꯡ ꯂꯣꯡ ꯃꯥ ꯁꯥꯗꯤ ꯑꯗꯨꯝ ꯑꯅꯤꯔꯥꯛ ꯆꯥꯕꯗꯨꯗꯤ ꯑꯩꯗꯤ ꯄꯥꯝꯗꯕꯀꯣ ꯁꯥꯒꯨꯝꯕꯗꯤ ꯑꯅꯤꯔꯛꯁꯨ ꯕꯤ ꯍꯥꯏꯥꯏꯗꯅ ꯑ ꯑꯗꯨ
ꯑꯁ ꯂꯣꯏꯔꯦꯍꯦ ꯁꯥꯒꯤꯈꯤ ꯇꯥꯡ ꯑꯅꯤꯗ ꯆꯥꯒꯗꯕꯅꯤ ꯅꯠꯇꯦꯍꯦ ꯌꯦꯟꯁꯥꯡ ꯍꯥꯎꯗꯕꯁꯨ ꯀꯥꯡꯁꯣꯏꯁꯨꯀꯣ ꯑꯅꯤ ꯑꯍꯨꯝ ꯂꯥꯛ ꯑꯗꯨꯝ ꯆꯥꯗꯣꯏꯅꯦ ꯍꯛꯆꯥꯡ ꯐꯁꯦ ꯍꯥꯏꯔꯗꯤ ꯑꯩꯗꯤ ꯈ꯭ꯋꯥꯏꯗꯒꯤꯗꯒꯤ ꯀꯥꯡꯁꯣꯏꯅꯦ ꯆꯝꯐꯨꯠ ꯄꯥꯝꯃꯦꯕꯀꯣ ꯑꯗꯨꯒꯤꯅꯦ
ꯈꯪꯗ ꯔꯦ ꯏꯟꯖꯥꯡ ꯏꯟꯖꯥꯡ ꯍꯥꯎꯗ꯭ꯔꯗꯤ ꯑꯩꯈꯣꯏꯒꯤ ꯀꯩꯁꯤꯔꯥ ꯑꯩꯈꯣꯏꯒꯤ ꯃꯨꯠꯁꯨ ꯅꯨꯡꯉꯥꯏꯇꯕꯅꯦ
ꯑꯦ ꯑꯗꯨꯝ ꯇꯧꯗꯦ ꯑꯩꯗꯤ ꯏꯟꯁꯥꯡ ꯍꯥꯎꯗ꯭ꯔꯗꯤ ꯌꯥꯝ ꯅꯨꯡꯉꯥꯏꯌꯦ ꯑꯩꯗꯤ ꯀꯩ ꯍꯥꯏꯁ ꯊꯥꯎꯒꯨꯝꯕ ꯑꯦꯟꯁꯥꯡ ꯑꯍꯥꯎꯕꯒꯨꯝꯕ ꯊꯣꯛ ꯑꯗꯨꯒꯨꯝꯕꯗꯣ ꯀꯌꯥ ꯄꯥꯝꯗꯕꯀꯣ ꯑꯩꯗꯤ ꯆꯝꯐꯨꯠ ꯀꯨꯝꯕ ꯏꯔꯣꯟꯕ ꯈꯔ ꯑꯃꯦꯠꯄ ꯈꯔ ꯌꯥꯎꯔꯗꯤ ꯌꯥꯔꯦ
ꯑꯩꯗꯤ ꯊꯥꯎ ꯑꯩꯈꯣꯏꯃꯟꯕꯒꯤ ꯑꯁ ꯌꯥꯝ ꯅꯣꯏꯈꯠꯂꯦ
ꯑꯣ ꯊꯥꯎ ꯊꯥꯎ ꯀꯌꯥ ꯆꯥꯒꯅꯣ ꯊꯥꯎ ꯌꯥꯝꯅ ꯆꯥꯗꯕꯤꯗꯀꯣ ꯎꯝ ꯆꯝꯐꯨꯠꯀꯨꯝꯕ ꯀꯥꯡꯁꯣꯏꯒꯨꯝꯕꯀꯣ ꯑꯗꯨꯒꯨꯝꯕꯗꯣ ꯆꯥꯎꯀꯣ ꯑꯗꯨꯅ ꯄꯥ ꯈ꯭ꯋꯥꯏꯗꯒꯤ ꯄꯥꯕꯅꯦ
ꯑꯩꯈꯣꯏꯒꯤ ꯍꯛꯆꯥꯡꯒꯤꯗꯤ ꯍꯣꯏ ꯑꯗꯨ ꯅꯪ ꯍꯥꯏꯔꯤꯕ ꯟꯖꯥꯡꯁꯤꯡꯗꯣ
ꯑꯣ ꯍꯣꯏ ꯑꯗꯨꯅꯗꯤ ꯈ꯭ꯋꯥꯏ ꯍꯗꯒꯤ ꯐꯥꯕꯅꯦ ꯑꯩꯗꯤ
ꯍꯖꯥꯡ ꯆꯥꯔꯗꯤ ꯑꯁ ꯇꯜꯂꯦꯕꯀꯣ
ꯍꯣꯏ ꯑꯩꯗꯤ ꯀꯌꯥ ꯄꯥꯝꯗꯦꯕꯀꯣ ꯑꯗꯨꯒꯤ ꯑꯗꯨꯒꯤꯅꯤꯗ